ꯍꯜꯂꯣ
ꯕꯥꯕꯠ ꯂꯥꯎꯍꯩ
ꯇꯥꯕ꯭ꯔꯣ
ꯋꯣꯏ ꯍꯃ ꯅꯪ ꯆꯥꯔꯣꯅꯨ ꯑ ꯇꯥꯏ ꯇꯥꯏ ꯑ ꯀꯥꯏꯗꯅꯣ
ꯇꯥꯕ꯭ꯔꯣ
ꯇꯥꯏ ꯇꯥꯏ
ꯑꯠꯁꯥ ꯇꯥꯏꯌꯦ ꯇꯥꯏꯌꯦ ꯅꯈꯣꯟꯗꯒꯤ ꯅꯈꯣꯟꯗꯒꯤ ꯒꯤ ꯕꯦꯛꯒ꯭ꯔꯥꯎꯟ ꯃꯈꯣꯜꯅ ꯀꯥꯜꯂꯦ ꯂꯥꯎꯔꯥꯛꯄꯗ ꯈꯥꯡꯉꯦꯑꯦ
ꯈꯪꯉꯦ ꯈꯪꯉꯦꯕ ꯑꯁ ꯀ꯭ꯔꯤ ꯈꯪꯕ꯭ꯔꯣꯅꯪ
ꯑꯉꯥꯡꯅ ꯍꯥꯏ ꯇꯧꯔꯛꯄꯗꯨꯗꯤ ꯈꯪꯗꯗꯤ ꯀꯩꯅꯣ
ꯈꯪꯒꯅꯨꯗ ꯀꯔꯤꯒꯤ ꯈꯪꯕ꯭ꯔꯗ ꯑꯗꯨꯕꯨ ꯑꯗꯨ ꯑꯗꯨꯒꯨꯝꯕꯗꯤ ꯃꯥꯏꯅꯔ ꯀꯦꯁꯅꯤ ꯍꯩ
ꯅꯪꯒꯤ ꯑꯉꯥꯡꯔꯣ
ꯑꯩꯒꯤ ꯑꯉꯥꯡ ꯌꯥꯝ ꯂꯩꯗ ꯑꯉꯥꯡ ꯑꯍꯨꯝ ꯁꯨꯏꯅ
ꯑꯠꯁꯥ ꯕꯤꯒ ꯐꯥꯗꯔꯅꯤꯅꯦ ꯅꯪꯁꯦ
ꯁꯃꯣꯜ ꯐꯥꯗ꯭ꯔ ꯅꯠꯇ꯭ꯔꯦ ꯏꯁ ꯅꯪ ꯅꯪꯗꯤ
ꯑꯩꯈꯣꯏꯗꯤ ꯁꯤꯡꯒ ꯃꯃꯤꯅꯦ ꯍꯧꯖꯤꯛ ꯍꯧꯖꯤꯛꯇꯤ
ꯑꯣ ꯌꯥꯝ ꯐꯔꯦ ꯑꯗꯨꯗꯤ
ꯍꯣꯏ ꯄ꯭ꯔꯣꯃꯣꯁꯟ ꯀꯥꯗ꯭ꯔꯦ ꯑꯩꯈꯣꯏꯒꯤ ꯅꯣꯏꯗꯧꯅ
ꯑꯣ ꯀꯩꯗꯧꯉꯩ ꯀꯥꯒ꯭ꯔꯅꯤ ꯑꯗꯨꯗꯤ
ꯆꯍꯤ ꯋꯥꯠꯂꯤꯅꯦ ꯆꯍꯤ ꯃꯉꯥꯒꯨꯝꯕ ꯑꯗꯨ ꯃꯇꯨꯡꯗ ꯄ꯭ꯔꯣꯃꯣꯁꯟ ꯀꯥꯒꯅꯤ
ꯑꯃꯨꯛ ꯑꯃꯨꯛꯒ ꯃꯇꯝ ꯑꯃꯨꯛ ꯍꯦꯟꯒꯅꯤꯀꯣ
ꯑꯦꯍꯦ ꯍꯦ
ꯃ ꯃꯇꯝ ꯃꯇꯝ ꯍꯦꯜꯂ ꯃꯇꯝ ꯍꯦꯜꯂꯁꯨ ꯑꯦꯛꯁꯄꯥꯌꯔ ꯑꯣꯏꯒꯅꯤꯀꯣ ꯑꯦꯛꯁꯄꯥꯏꯔꯤ ꯑꯣꯏꯒꯅꯦꯕ ꯃꯇꯝ ꯍꯦꯟꯃꯜꯂꯒ ꯑꯦꯛꯁꯄꯥꯏꯔꯤ ꯑꯣꯏꯒꯅꯦꯕ
ꯑꯦꯛꯁꯄꯥꯢꯔꯤ ꯑꯣꯏꯔꯣꯏꯗ
ꯑꯥꯁ ꯑꯦꯛꯁꯄꯥꯢꯔꯤ ꯑꯣꯏꯒꯕꯅꯤꯗ ꯃꯤꯖꯤꯖꯨ ꯌꯥꯗꯕꯅꯤꯗ
ꯍꯣꯏ ꯒꯥꯔꯤ ꯅꯠꯇꯕꯅꯤꯅ ꯑꯦꯛꯁꯄꯥꯢꯔꯤꯗꯤ ꯑꯣꯏꯔꯣꯏ ꯍꯥꯏꯔꯤꯅꯦ
ꯑꯗꯣ ꯉꯥꯏꯍꯥꯛꯇꯪ ꯉꯥꯏꯔꯒ ꯌꯦꯡꯉꯣ ꯑꯦꯛꯁꯄꯥꯏꯔꯤ ꯑꯣꯏꯕ ꯇꯝꯗ ꯅꯪ ꯅꯤꯡꯉꯝ ꯂꯥꯛꯑꯣꯏ ꯑꯗꯨꯗꯤ
ꯀꯩꯌꯤꯝ ꯇꯧꯔꯣꯏꯗ
ꯃꯇꯝꯖꯤꯗ ꯑꯩ ꯊꯦꯡꯍꯧꯈ꯭ꯔꯦ ꯀꯥꯏꯅꯀꯣ ꯃꯨꯛ ꯀꯞꯄꯒ ꯂꯩꯒꯅꯤꯀꯣ
ꯀꯩꯝ ꯇꯧꯔꯣꯏ
ꯀꯩ ꯀꯩ ꯊꯕꯛ ꯇꯧꯕ꯭ꯔꯣ
ꯑꯩ ꯗꯤ ꯊꯕꯛ ꯇꯧꯗꯦꯗ ꯌꯨꯝꯗ ꯂꯩꯕ
ꯑꯣ ꯊꯕꯛ ꯊꯕꯛ ꯑꯣꯏ
ꯁꯥꯇ꯭ꯔꯥꯁꯨ ꯑꯣꯏꯕ ꯌꯥꯕꯅꯦ ꯑꯗꯣ ꯑꯣꯏꯅꯤꯡꯗ꯭ꯔꯥꯕꯒꯤ ꯑꯣꯏꯗ꯭ꯔꯦ
ꯑꯣꯏꯅꯤꯡꯗ꯭ꯔꯦ ꯍꯥꯏꯔꯒ ꯇꯣꯛꯈ꯭ꯔꯦ
ꯍꯣꯏ
ꯑꯥꯁ ꯀ꯭ꯔꯤꯒꯤꯔꯣ
ꯂꯥꯏꯔꯤꯛ-ꯂꯥꯏꯔꯤꯛ ꯄꯥꯅꯤꯡꯗ꯭ꯔꯦ ꯑꯗꯨꯒꯤꯀꯣ
ꯎꯝ
ꯈꯣꯏꯁꯦ ꯂꯥꯏꯔꯤꯛ ꯄꯥꯅꯤꯡꯗꯕꯅꯤꯅ ꯐꯥꯗ꯭ꯔꯦ
ꯑꯣꯑꯣ ꯑꯥꯁ ꯌꯥꯏꯗ ꯀꯩꯁꯨ ꯀꯥꯏꯗꯦꯗ ꯌꯨꯝ ꯄꯥꯟꯕꯥ ꯃꯇꯨꯡꯗ ꯗꯥꯎ ꯌꯥꯔꯗꯤ ꯑꯗꯨꯝ ꯄꯩꯁꯥ ꯄꯥꯏꯕ ꯃꯤꯗ ꯑꯗꯨꯝ ꯇꯟꯖꯥ- ꯆꯥꯕ ꯑꯗꯨꯝ ꯂꯧꯕ ꯌꯥꯏꯗ
ꯑꯦꯁ ꯍꯧꯖꯤꯛ ꯀꯥꯟꯗꯤ
ꯑꯥ ꯅꯨꯄꯤꯁꯨ ꯄꯩꯁꯥ ꯄꯥꯏꯔꯗꯤ ꯄꯩꯁꯥ ꯄꯥꯏꯕ ꯃꯤꯗ ꯌꯨꯝ ꯄꯥꯟꯕ ꯐꯪꯗ꯭ꯔꯦ
ꯆꯨꯝꯗ꯭ꯔꯣ
ꯆꯨꯝꯃꯦ ꯆꯨꯝꯃꯦ ꯊꯥꯕꯛꯄꯨ ꯍꯩꯔꯗꯤ ꯌꯥꯏꯗ ꯅꯨꯄꯤꯗꯤ ꯀꯥꯏꯗꯦꯗ
ꯈꯣꯏꯗꯤ ꯊꯕꯛꯁꯨ ꯍꯩꯇꯦ ꯂꯥꯏꯔꯤꯛꯁꯨ ꯍꯩꯇꯦ ꯌꯨꯝꯗ ꯂꯩꯗꯣꯏ ꯉꯥꯏꯔꯦ ꯍꯣꯏ ꯗꯁꯥꯅꯤ
ꯑꯥ ꯇꯝꯕ- ꯇꯥꯕꯅꯤꯍꯦ ꯑꯗꯨꯝ ꯍꯩꯒ ꯅꯤꯗ
ꯑꯗꯨꯝ ꯉꯥꯏꯔꯗꯤ ꯑꯗꯨꯝ ꯍꯩ ꯍꯩꯒꯅꯤꯗ ꯀꯔꯤꯒꯤ ꯍꯥꯏꯔꯣꯏꯗꯕꯅꯣꯗ ꯃꯤ ꯍꯥꯏꯕꯖꯦ ꯍꯩꯇꯕ ꯄꯣꯠ ꯂꯩꯇꯦꯗ ꯑꯗꯨꯝ ꯍꯩꯕ ꯉꯥꯛꯇꯅꯤ ꯗꯥ ꯇꯝꯃꯒ
ꯑꯦ ꯄꯥꯝꯃꯁꯨ ꯍꯩꯇꯕ ꯄꯣꯠ ꯂꯩꯌꯦ
ꯑꯍꯥ
ꯇꯥꯝꯃꯁꯨ ꯍꯩꯇꯕ ꯄꯣꯠ ꯂꯩꯑꯦꯕ
ꯀꯔꯤꯅꯣ ꯑꯩꯁꯨ ꯈꯪꯅꯤꯡꯉꯤꯗ
ꯑꯦ ꯅꯪꯁꯨ ꯍꯩꯔꯣꯏꯗ
ꯀꯔꯤꯒꯤ ꯀꯔꯤ ꯍꯥꯏꯗꯕ
ꯐꯤ ꯁꯥꯕ ꯍꯩꯒꯗ꯭ꯔꯣ ꯑꯩꯖ ꯄꯥꯎꯗꯨꯅꯦꯗ
ꯅꯪꯒꯤ ꯑꯦꯛꯖꯥꯝꯄꯥꯜꯁꯤꯗꯤ ꯑꯩꯒꯤ ꯑꯩꯒꯤ ꯃꯥꯏꯁꯦ ꯁꯦꯒꯥꯏꯕ ꯅꯔꯦꯍꯦ ꯑꯦ ꯇꯝꯃꯦꯗꯤ ꯀꯔꯤꯒꯦ ꯍꯥꯏꯔꯣꯏ ꯗꯝꯅꯣꯗ
ꯑ ꯑꯩ ꯑꯩ ꯅꯨ ꯑꯩꯗꯤ ꯍꯩꯇꯦ ꯅꯨꯄꯤ ꯑꯣꯏꯔꯁꯨ ꯇꯥꯛꯄꯤꯔꯁꯨ ꯍꯩꯇꯦ ꯑꯩꯅ ꯄꯨꯛꯅꯤꯡ ꯆꯪꯗꯕꯒꯤꯔꯥ
ꯑ ꯄꯨꯅꯤꯡ ꯄꯨꯅꯤꯡ ꯆꯪꯗꯕꯒꯤꯅꯤꯗ ꯅꯪꯅ ꯅꯪꯅ ꯊꯋꯥꯏ ꯆꯪꯕꯨ ꯆꯪꯉꯕ ꯑꯗꯨꯝ ꯑꯩꯈꯣꯏꯅ ꯍꯪ ꯈꯪꯅꯤꯡꯕ ꯂꯩꯔꯗꯤ ꯑꯗꯨꯝ ꯈꯪꯒꯅꯤꯗ ꯊꯋꯥꯏ ꯆꯪꯉꯗꯤ ꯈꯪꯒꯅꯤꯗ
ꯎꯝ ꯎꯝ ꯎꯝ ꯈꯪꯗ꯭ꯔꯦ ꯏꯌꯥꯝꯕꯗꯤ ꯑꯩꯈꯣꯏꯔꯣ
ꯑ
ꯍꯧꯖꯤꯛ ꯂꯩꯕ꯭ꯔꯥ ꯅꯠꯇ꯭ꯔꯒ ꯑꯩꯒꯤ ꯐꯦꯃꯤꯂꯤ ꯃꯦꯝꯕꯔ ꯅꯪꯅ ꯍꯥꯡꯕꯁꯦ
ꯑꯥ ꯅꯪꯒꯤ ꯐꯦꯃꯤꯂꯤ ꯃꯦꯝꯕꯔ ꯀꯌꯥ ꯀꯌꯥ ꯂꯩꯕ꯭ꯔꯥ
ꯑꯩꯈꯣꯏꯗꯤ ꯌꯥꯝꯃꯦ
ꯇꯔꯥ ꯔꯣ
ꯇꯔꯥ ꯌꯧꯒꯦ ꯇꯧꯋꯦ ꯍꯣꯏ
ꯑꯁ ꯕꯤꯛ ꯐꯦꯃꯤꯂꯤꯅꯤꯅꯦ ꯑꯩꯅ ꯕꯤꯛ ꯐꯥꯗꯔ ꯑꯣꯏꯕ ꯅꯪꯅ ꯕꯤꯛ ꯐꯦꯃꯤꯂꯤ ꯑꯣꯏꯕ
ꯍꯣꯏ ꯅꯪꯒꯤ ꯑꯉꯥꯡꯗꯤ ꯑꯩꯈꯣꯏ
ꯑꯩꯈꯣꯏꯀꯣ ꯐꯥꯏꯚ ꯕ꯭ꯔꯥꯗꯔ ꯋꯥꯟ ꯁꯤꯁꯇꯔ ꯑꯣꯏꯌꯦ ꯏꯆꯦ ꯑꯃ ꯂꯩꯑꯦ ꯌꯥꯝꯕ ꯃꯉꯥ ꯂꯩꯑꯦ
ꯑꯣ ꯑꯩꯈꯣꯏꯗꯤ ꯅꯨꯄꯥ ꯉꯥꯛꯇꯅꯤ
ꯑꯆꯥ
ꯐꯦꯃꯤꯂꯤ ꯀꯣ ꯑꯣꯂꯤ ꯑꯣꯂꯤ ꯐꯥꯏꯚ ꯐꯥꯏꯚ ꯕ꯭ꯔꯥꯗꯔꯁ
ꯑꯆꯥ ꯑꯗꯨꯗꯤ ꯅꯪ ꯅꯪꯒꯤ ꯅꯨꯄꯤꯗꯤ ꯐꯖꯅ ꯂꯨꯅ ꯇꯧꯔꯝꯅꯤ
ꯑꯣ ꯏꯪꯂꯤꯁ ꯍꯅ ꯑꯩ ꯍꯥꯏꯒꯦꯕ ꯂꯨꯅ ꯇꯧꯒꯦ ꯇꯧ ꯃꯟꯕꯒꯦ ꯌꯥꯝ ꯅꯨꯡꯉꯥꯏꯃꯟꯕꯒꯦ ꯑꯋꯥꯕ ꯃꯁꯛ ꯈ-ꯈꯪ-ꯈꯪꯂꯣꯏꯗꯕꯒꯨꯝ ꯇꯧꯒ꯭ꯔꯦꯅꯦ
ꯑꯋꯥꯕ ꯃꯁꯛ ꯈꯪꯗ꯭ꯔꯗꯤ ꯀꯩꯅꯣ ꯇꯧꯕꯗꯣ ꯅꯨꯡꯉꯥꯏꯃꯜꯂꯗꯤ ꯀꯩꯅꯣ ꯇꯧꯕꯁꯨ ꯌꯥꯎꯋꯤꯗꯅ ꯑꯗꯨ ꯑꯗꯨ ꯐꯕ꯭ꯔꯥ ꯐꯗꯕ꯭ꯔꯥ ꯑꯗꯨꯗꯤ
ꯎꯝ ꯈꯔꯗꯤꯐ ꯕ꯭ꯔꯗꯔ ꯅꯪ ꯈꯤꯇꯪ ꯆꯠꯊꯣꯛꯀꯦꯔꯣ ꯄꯩꯕ꯭ꯔꯣ ꯃꯈꯣꯟ ꯀꯥꯟꯂꯗꯤ ꯌꯥꯗꯕꯅꯦ
ꯍꯨꯖꯤꯛ ꯂꯥꯡꯕ꯭ꯔꯥ
ꯍꯧꯖꯤꯛ ꯐꯗꯤ ꯐꯥꯈ꯭ꯔꯦ ꯑꯉꯥꯡ ꯃꯈꯣꯟꯗꯣ ꯑꯗꯨꯝ ꯅꯥꯡꯂꯛꯄ ꯑꯃꯛ ꯑꯗꯨꯒꯤ ꯎꯝ
ꯍꯧꯖꯤꯗꯤ ꯇꯥꯗ꯭ꯔꯦꯀꯣ
ꯑꯧ
ꯎꯝ ꯂꯦꯡꯃꯩ ꯔꯣꯏꯔꯝꯅꯤ ꯀꯣ
ꯖꯦꯃꯩ
ꯖꯦꯃꯥꯏ
ꯑꯥꯎ
ꯑꯣ ꯌꯥꯝ ꯌꯥꯝ ꯂꯥꯞꯄꯦꯍꯦ ꯑꯗꯨꯗꯤ ꯑꯥ ꯀꯩꯅꯣ ꯑꯣꯏꯔꯝꯅꯤ ꯑꯥ ꯇꯃꯦꯂꯣꯡꯁꯥꯏ ꯇꯃꯦꯂꯣꯡꯁꯥꯏꯗ ꯑꯣꯏꯔꯝꯅꯤꯀꯣ
ꯆꯨꯝꯃꯦ ꯆꯨꯝꯃꯦ
ꯎꯝ
ꯕ꯭ꯔꯥꯗꯔ ꯗꯤ
ꯑꯩ ꯑꯩ ꯅꯣꯅꯦ ꯅꯣꯅꯦꯗꯅꯦ
ꯑꯠꯆꯥ ꯌꯥꯝ ꯂꯥꯑꯝꯃꯦ ꯇ ꯍꯧꯖꯤꯛꯁꯨ ꯅꯣꯅꯦꯗ ꯂꯩꯕ꯭ꯔꯣ
ꯂꯩꯌꯦꯗ ꯃ
ꯑꯠꯆꯥ
ꯑꯈꯣꯏꯗꯤ ꯅꯨꯄꯤ ꯑꯉꯥꯡ ꯂꯩꯔꯝꯅꯤꯅ ꯑꯗꯨꯝ ꯑꯉꯥꯡ ꯈꯛꯇ ꯑꯗꯨꯝ ꯁꯦꯟꯅꯔ ꯂꯩꯔꯦ ꯎꯄꯥꯏ ꯂꯩꯇ꯭ꯔꯦ
ꯐꯥꯔꯦ ꯑꯗꯨꯅ ꯀꯔꯤ ꯇꯧꯔꯨꯗꯣꯏꯅꯣ ꯎꯝ ꯃꯄꯥꯟ ꯂꯝꯗ ꯂꯩꯔꯒ ꯀꯥꯟꯅꯗꯕꯅ꯫
ꯎꯝ ꯎꯝ
ꯌꯨꯝꯗ ꯂꯩꯕꯅ ꯕꯦꯁ ꯇꯥꯔꯦ꯫
ꯎꯝ ꯀ꯭ꯂꯥꯁ ꯀꯌꯥ ꯐꯥꯎꯗꯤ ꯀꯥꯔꯝꯃꯦ꯫
ꯈꯪꯗꯦꯗ ꯀꯌꯥ ꯀꯥꯔꯝꯕ꯭ꯔꯁꯨ꯫
ꯆꯠꯂꯣꯍꯦ꯫ ꯁꯤꯕꯨ ꯌꯥꯕ꯭ꯔ ꯑꯗꯨꯕꯨ ꯌꯥꯕ꯭ꯔꯥꯅꯦ
ꯑꯥ ꯀ꯭ꯂꯥꯁ ꯐꯥꯎꯁꯨ ꯀꯥꯎꯁꯤꯜꯂꯛꯑꯦꯗ ꯕ꯭ꯔꯦꯟꯁꯦ ꯌꯥꯗꯔꯦ
ꯀꯥꯗꯕꯒꯤ ꯑꯣꯏꯔꯝꯅꯤꯗ ꯑꯗꯨꯗꯤ
ꯍꯣꯏ ꯑꯣꯏꯔꯝꯕꯁꯨ ꯌꯥꯏꯀꯣ
ꯎꯝ ꯑꯣꯏꯕ ꯃꯥꯜꯂꯦꯗ ꯑꯣꯏꯔꯝꯗꯕ ꯑꯣꯏꯔꯝꯃꯣꯏꯗ ꯑꯣꯏꯈꯔꯝ ꯃꯥꯂꯦꯗ ꯀꯩꯅꯣꯗ ꯑꯥ ꯁꯣ ꯀꯥꯗ꯭ꯔꯝ ꯃꯥꯜꯂꯦꯗ ꯑꯗꯨꯗꯤ
ꯑꯩꯅ ꯀꯥꯗ꯭ꯔꯦ ꯍꯥꯏꯗꯨꯗꯤ
ꯈ꯭ꯔꯥꯗꯤ ꯀꯥꯔꯦ ꯍꯥꯏꯗꯨꯗ ꯀꯌꯥꯐꯥꯎ ꯇꯝꯕ꯭ꯔ ꯍꯥꯏ ꯍꯪꯕꯅꯤꯗ
ꯈꯪ ꯑꯥ ꯀꯥꯗ꯭ꯔꯥ ꯃꯥꯜꯂꯦ ꯑꯦꯍꯦ ꯅꯪꯗꯤ
ꯑꯣꯏꯗꯤ ꯕꯤ ꯑꯦ ꯐꯥꯎꯗꯤ ꯂꯣꯏꯌꯦꯍꯦ
ꯑꯁ ꯅꯩꯔꯦꯅꯦ ꯃꯤꯗꯤ ꯕꯤ ꯑꯦꯒ ꯇꯝꯕ ꯂꯣꯏꯅꯦ
ꯕꯤ ꯑꯦ ꯍꯥꯏꯕꯋꯥꯅꯤꯗ ꯌꯥꯝ ꯀꯩꯅꯣ ꯇꯧꯔꯒ ꯇꯧꯕ ꯅꯠꯇꯦꯗ ꯁꯦ ꯅꯣꯅꯦꯗ ꯂꯣꯀꯦꯜꯒꯤ ꯀꯣꯂꯦꯖꯁꯦ ꯑꯗꯨꯝ ꯀꯕꯗꯤꯗ ꯑꯥ ꯂꯥꯞꯅ ꯆꯠꯇꯦꯗ ꯑꯩꯈꯣꯏꯗꯤ ꯍꯩꯁꯨ ꯍꯩꯗꯦꯗ ꯑꯈꯣꯏꯗꯤ ꯆꯨꯝꯅꯒꯤ ꯀꯩꯅꯣ ꯇꯧꯕ ꯋꯥꯅꯤꯗ ꯇꯧꯗ꯭ꯔꯗꯤ ꯌꯥꯗꯕꯒꯤ
ꯐꯥꯏꯌꯦ ꯐꯥꯏꯌꯦ ꯑꯗꯨꯗꯤ ꯉꯛꯇ ꯄꯥꯏꯍꯧꯕꯁꯨ ꯀꯥꯟꯅꯕꯅꯦꯍꯦ ꯍꯌꯦꯡ ꯀꯣꯟꯅ ꯊꯕꯛ ꯑꯦꯄ꯭ꯂꯥꯏ ꯇꯧꯕꯗ ꯍꯨꯖꯤꯛ ꯀꯥꯟ ꯗꯤ ꯗꯤꯒ꯭ꯔꯤ ꯄꯥꯏꯗ꯭ꯔꯗꯤ ꯑꯣꯄꯥꯏ ꯂꯩꯇꯦ
ꯎꯝ ꯅꯣꯏ ꯑꯍꯨꯝ ꯑꯥꯗꯗꯤ ꯏꯔꯥꯡꯒꯤ ꯀꯔꯤ ꯀꯔꯤ ꯇꯧꯕ꯭ꯔꯥ ꯀꯩꯁꯨ ꯇꯧꯗꯕ꯭ꯔꯥ ꯑꯗꯨꯔꯣꯝꯗ
ꯀꯔꯤ
ꯅꯣꯏꯒꯤ ꯀꯩꯅꯣꯗꯗꯤ ꯑ ꯀꯩꯅꯣ ꯇꯧꯗꯕ꯭ꯔꯣꯕ ꯏꯔꯥꯡ ꯏꯔꯥꯡ ꯀꯩꯁꯨ ꯂꯩꯇꯕ꯭ꯔꯣꯕ
ꯎꯝ ꯂꯩꯇꯦꯗ
ꯑ ꯑꯗꯨ ꯑꯣꯏꯔꯁꯨ ꯈꯔ ꯆꯦꯛꯁꯤꯜꯂꯒ ꯂꯩꯕꯗꯣ ꯐꯩꯅ
ꯍꯣꯏ ꯅꯣꯏꯗꯤ ꯉꯁꯤ ꯀꯔꯤ ꯃꯊꯦꯜ ꯆꯥꯕ꯭ꯔꯥ
ꯑ ꯈꯣꯏꯗꯤ ꯏꯟꯁꯥꯡ ꯆꯥꯕ ꯂꯩꯇꯕꯒꯤ ꯑꯣꯛꯁꯥ ꯑꯣꯏꯅ ꯇꯧꯔꯦ ꯉꯁꯤꯗꯤ
ꯍꯥꯎꯔꯝꯃꯔꯣꯏ ꯑꯗꯨꯗꯤ
ꯍꯥꯎ ꯍꯥꯎꯇ꯭ꯔꯦ ꯑꯍꯣꯏ ꯆꯥꯛ ꯆꯪꯗꯔꯦ ꯆꯥꯕ ꯌꯗꯔꯦꯅꯦ
ꯍꯨ ꯍꯨ ꯍꯨ ꯆꯥꯛ ꯆꯥꯛ ꯌꯥꯝ ꯂꯦꯝꯕ꯭ꯔꯣ
ꯍꯥꯥ
ꯍꯧꯇꯕꯒꯤ ꯆꯥꯛ ꯌꯥꯝ ꯂꯦꯝꯕ꯭ꯔꯣ
ꯂꯦꯝꯃꯦ
ꯑꯈꯣꯏꯗꯤ ꯊꯣꯡꯗ꯭ꯔꯤꯗ
ꯅꯆꯤꯟ ꯇꯤꯒꯅꯨꯗ ꯍꯧꯖꯤꯛ ꯀꯔꯤꯒꯤ ꯍꯧꯖꯤꯛ ꯐꯥꯎ ꯀꯔꯤꯒꯤ ꯍꯧꯔꯣꯏꯗꯕꯗꯣ ꯍꯦ
ꯑꯍꯦ ꯅꯪ ꯈꯛꯇꯅꯦ ꯅꯪ ꯈꯛ
ꯇꯥꯕ꯭ꯔꯥ ꯅꯪ ꯈꯛꯇꯅꯦ ꯑ ꯑꯩꯉꯣꯟꯗ ꯊꯥꯖꯗꯕ
ꯎꯝ
ꯆꯥꯛ ꯊꯣꯡꯗ꯭ꯔꯤ ꯍꯥꯏꯔꯒ ꯊꯥꯖꯗ꯭ꯔꯤꯅꯤꯅꯦꯍꯦ ꯂꯨꯋꯦꯅꯦꯍꯦ ꯃꯇꯨꯅ ꯃꯥ ꯅꯪꯉꯣꯟꯗ ꯌꯥꯝ ꯃꯤꯅꯝꯕꯤꯈ꯭ꯔꯕ꯭ꯔꯥ ꯃꯤꯒꯤ ꯋꯥ ꯊꯖꯗ꯭ꯔꯦ ꯍꯦ ꯍꯦ ꯆꯤꯡꯁꯤ ꯆꯤꯡꯅꯩꯗ
ꯌꯥꯔꯦ
ꯌꯥꯍꯧ ꯈꯔ ꯊꯦꯡꯕꯀꯣ
ꯎꯝ ꯑꯁ ꯅꯨꯄꯤꯅ ꯅꯨꯄꯤꯅꯕꯨ ꯑꯁꯨꯝꯃꯥꯢꯅ ꯌꯍꯧ ꯊꯦꯡꯉꯗꯤ ꯌꯔꯔꯣꯏ ꯍꯦ
ꯍꯣꯏ ꯑꯗꯨꯅꯅꯤꯅꯦ ꯑꯩꯈꯣꯏꯗꯤ ꯀꯔꯤꯝ ꯍꯩꯇꯦ ꯍꯥꯏꯔꯤꯗꯣ
ꯍꯣꯔꯦꯟ ꯍꯣꯔꯦꯟꯀꯣ ꯅꯪ ꯅꯪꯒꯤ ꯅꯨꯄꯥꯅ ꯌꯨꯝ ꯄꯥꯜꯂꯀꯥꯟꯗꯪ ꯅꯪ ꯅꯨꯄꯥꯅꯀꯣ ꯑꯗꯨꯝ ꯀ꯭ꯂꯥꯁ ꯇꯝꯕꯤꯒꯅꯤꯀꯣ
ꯍꯤ ꯍꯤ
ꯈꯨꯠ ꯈꯨꯠ ꯄꯥꯏꯔꯒꯀꯣ ꯈꯨꯠ ꯄꯥꯏꯔꯒ ꯑꯥ ꯅꯪ ꯍꯧꯒꯠꯀꯗꯕꯁꯦ ꯁꯤꯗ ꯍꯧꯒꯠꯀꯗꯕꯅꯤ ꯑꯁꯤꯒꯨꯝꯕ ꯆꯤꯟꯖꯥꯛ ꯐꯤꯖꯦꯠ ꯆꯥꯎ ꯊꯛꯑꯣ ꯀꯥꯏꯅꯀꯣ ꯇꯝꯕꯤꯒꯅꯤꯀꯣ
ꯍꯤꯍꯤ ꯑꯗꯨꯅ ꯑꯗꯨꯅ ꯐꯔꯒꯗ꯭ꯔꯥ ꯈꯡꯗ꯭ꯔꯦꯗ ꯑꯩꯈꯣꯏꯗꯤ
ꯑꯗꯨ ꯑꯗꯨꯒꯤꯗ ꯑꯗꯨꯝ ꯇꯟꯖꯥꯗꯣ ꯉꯥꯏꯔꯒ ꯂꯩꯔꯣꯀꯣ
ꯍꯣꯏ ꯑꯗꯨꯅ ꯐꯥꯔꯅꯤ ꯑꯩꯗꯤ
ꯎꯝ ꯍꯟꯗꯛꯇꯤ ꯏꯔꯥꯡꯐꯥꯎ ꯐꯠꯇꯕꯅꯤꯅ ꯅꯨꯄꯤꯁꯤꯡꯁꯨ ꯂꯣꯏꯅ